ꯈꯕ꯭ꯔꯥ
ꯑꯥ ꯍꯂꯣ
ꯇꯥꯏ ꯇꯥꯏ
ꯇꯥ ꯑꯗꯨ ꯑꯗꯨ ꯑꯦ ꯄꯗ ꯑꯥꯎ ꯁꯨꯔ ꯇ ꯐ ꯑꯝ ꯐꯥꯎ ꯇꯔ ꯃꯁꯤꯡ ꯃꯁꯤꯡ ꯈꯤꯇꯪ ꯈꯥꯗꯩꯕ ꯃꯤꯗꯗꯤ ꯇꯧꯔꯝꯒꯗꯕꯗ ꯎꯔꯦ
ꯀ ꯌꯥꯎꯎ ꯃꯅꯤ ꯁꯤꯉ ꯊꯒ ꯑꯗꯨ ꯑꯗꯨꯅꯦ ꯁꯤꯒꯥ ꯊꯤꯔ ꯎꯝ ꯍꯥꯏꯒ
ꯪꯗꯒ ꯊ
ꯑꯗꯨ ꯌꯥꯔꯦ ꯑꯩꯈꯣꯏ ꯌꯥꯝ ꯐꯕꯅ ꯁꯥꯎꯔꯁꯨ ꯑꯩꯈꯣꯏ ꯄꯣꯠ ꯆꯩꯗꯗꯤ ꯇꯥꯏꯅꯗ꯭ꯔꯦ
ꯑ ꯑ ꯁꯦꯟ ꯄꯥꯏꯔꯝꯃꯦꯗꯤ ꯇꯥꯏꯅꯔꯝꯝꯕꯅꯦ ꯄꯥꯏꯔꯨꯕꯩꯗꯤ ꯄꯥꯏꯗ ꯑꯩꯈꯣꯏꯀꯣ ꯑꯩꯈꯣꯏ ꯂꯩꯔ ꯈꯔꯗꯤ ꯍ ꯆꯦꯛꯁꯤꯟꯅꯁꯤꯟꯅ
ꯎꯝ ꯂꯩꯖꯔꯈ ꯂꯤꯡ ꯂ ꯇꯧꯈ꯭ꯔꯗꯤ ꯀꯔꯥꯏꯌꯦꯕ
ꯃꯣꯏꯁꯨ ꯂꯩ ꯌꯥꯗꯦꯕꯨ ꯀꯩꯅ ꯍꯥꯏ ꯌꯥꯗꯦꯔꯣ ꯂꯩꯅꯉꯒꯤꯁꯤꯟꯅ ꯂꯩꯁꯦ
ꯄꯩꯁꯥ ꯄꯥꯏ ꯀꯥꯡꯕꯨꯗꯒꯥꯛꯇꯤ ꯇꯧꯔꯝꯗꯧꯔꯥ ꯁꯤꯀꯥ ꯊꯨ ꯑꯃ ꯂꯩꯁꯨ ꯑꯕꯗꯨꯕꯨ ꯀꯥꯏ
ꯊꯥꯏ ꯄꯟꯔ ꯄꯨꯁꯤꯦ ꯔꯨꯄꯤꯅ ꯎ
ꯄꯄꯌꯥꯦꯁꯄ
ꯀꯔꯤ ꯇꯧꯔꯤꯅꯣ ꯉꯨ ꯈꯣꯡꯕꯝꯇꯥꯏ ꯑꯗꯨꯕ
ꯑꯥ ꯀꯔꯦ
ꯎꯝ ꯄꯤꯌꯥ ꯀꯗꯧꯕꯅꯦ
ꯑꯁ ꯆꯀ ꯑꯗ ꯍꯥꯏꯗꯤ ꯄꯤꯌꯥꯔ ꯄꯤꯌꯥꯔ ꯀꯥꯔꯛ
ꯀꯥꯥꯔꯛꯇꯦ ꯀꯥꯥꯔꯛꯇꯦ ꯃꯇꯤꯟꯗ ꯎꯝ
ꯀꯦ ꯍꯥꯏꯒꯔꯦ ꯅꯥ ꯅꯥꯟ ꯅꯪꯅ ꯍꯥꯟ ꯗꯦꯗꯦ ꯀꯅꯥꯅꯣ ꯃꯇꯦꯡ ꯀꯥꯞ ꯀꯥꯞ ꯁꯥꯟꯅꯩ ꯑꯗꯣ ꯍꯩꯛꯇꯨꯅ ꯁꯨꯝ ꯑꯀꯥꯏ ꯄꯥꯔꯑꯦ
ꯎ ꯑ
ꯀꯦꯋꯤꯟ ꯀꯦꯋꯤꯟ ꯍꯥꯏꯕꯔꯥ
ꯇꯧꯔꯛꯑꯦ ꯗꯥꯏꯔꯦꯛ
ꯇꯦꯟ ꯇꯦꯟ ꯀꯌꯥꯒꯤ ꯕꯦꯁꯅꯣ
ꯑꯦꯠꯇꯤꯟ
ꯑꯁ ꯂꯤꯔꯦꯍꯦ
ꯏꯁ ꯃꯇꯝ ꯃꯦꯇ꯭ꯔꯤꯛ ꯂꯣꯏꯕꯉꯩꯗꯅꯤꯀꯣ ꯉꯥꯏꯕ ꯊꯤꯅ ꯋꯥꯈꯔꯤꯁꯦ ꯇꯦꯟꯅ ꯍꯦꯛ ꯂꯣꯏꯈꯤꯗꯩ ꯃꯊꯣꯡ ꯃꯔꯝ ꯁꯨꯝꯈꯪ ꯈꯪꯗꯦ ꯍꯧꯖꯤꯀ ꯖꯔꯨ ꯖꯔꯨ ꯄꯥꯏ ꯃꯤ ꯃꯥꯁꯇꯔ ꯂꯣꯏꯔ ꯊꯣꯛꯂꯛꯑꯦ ꯀꯩꯅꯣ ꯑꯦ ꯏꯃꯥꯟꯅꯕ ꯃꯥꯁꯇꯔ ꯂꯣꯏꯔꯒ ꯁꯤꯗ ꯊꯣꯛꯂꯛꯑꯕꯅꯤ ꯑꯩꯈꯣꯏꯁꯨ ꯇꯔꯝꯃꯖꯤ ꯂꯣꯏꯔꯗꯧꯅꯦ
ꯎꯝ ꯑꯩ ꯀꯥꯏ ꯋꯥꯏ ꯁꯪꯡꯈꯪ ꯈꯪꯍꯧꯗꯦ ꯑꯩꯁꯨ ꯍꯥꯏꯗꯤ ꯑꯩ ꯑꯩ ꯑꯩ ꯏꯁꯥꯗ ꯈꯪꯎꯗ ꯑꯗꯨ ꯗꯨꯝ ꯈꯟꯗ꯭ꯔꯦꯕ ꯏꯁꯥꯗ ꯊꯣꯛꯑꯁꯨ ꯈꯟꯖꯤꯜꯍꯧꯕ ꯃꯤꯉꯣꯟꯗ ꯊꯣꯛꯂꯀꯥꯟꯗꯗꯤ ꯃꯤꯉꯣꯟꯗ ꯊꯣꯛꯂꯛꯀꯥꯟꯗꯗꯤ ꯃꯤ ꯃꯥꯥꯡꯗ ꯇꯧꯔꯤꯅꯤ ꯎꯔ ꯀꯥꯟꯗꯗꯤ ꯌꯥꯗꯦꯕ ꯍꯥꯏꯗꯤ ꯑꯩꯈꯣꯏ ꯍꯥꯏꯗꯤ ꯑꯩꯈꯣꯏ ꯃꯌꯥꯝ ꯂꯥꯛ ꯑꯩꯈꯣꯏ ꯅꯦꯒꯤ ꯃꯆꯥ ꯑꯃ ꯍ ꯀꯣꯂꯦꯁ ꯀꯥꯔꯨꯕꯩ ꯊꯦꯡꯟ ꯔꯛꯑꯦꯕ
ꯎꯝ
ꯀ꯭ꯂꯥꯁ ꯌꯥꯡꯉꯥꯏꯗ ꯑꯦ ꯑꯩ ꯍꯟꯗꯛ ꯇꯨꯌꯦꯂ꯭ꯐ ꯂꯣꯏꯈ꯭ꯔꯦ ꯀꯣꯂꯦꯖ ꯃꯤꯡ ꯆꯟꯅꯉꯥꯏꯅ ꯇꯧꯋꯦ ꯇꯥ ꯈꯔ ꯃꯣꯏ ꯌꯥꯔꯦ ꯃꯣꯏ ꯑꯍꯟ ꯑꯣꯏ ꯂꯩ ꯍꯥꯏꯗꯔ ꯑꯩꯈꯣꯏ ꯏꯁꯥ ꯑꯣꯏꯅ ꯑꯍꯟꯣꯏꯅꯦ ꯍꯥꯏꯗꯣꯔꯥ ꯒ꯭ꯌꯥꯟ ꯇꯥꯗꯔꯦ
ꯆꯍꯤꯅ ꯃꯣꯏꯅ ꯍꯦꯟꯕ
ꯑꯗꯨꯅꯤꯅꯦ
ꯑꯩ ꯑꯍꯟꯅꯤ ꯍꯥꯏꯁꯦ ꯀ꯭ꯂꯥꯁꯇ ꯀ꯭ꯂꯥꯁꯇ ꯆꯠꯁꯤꯜꯂꯛꯑꯦꯕ ꯑꯍꯟ ꯑꯣꯏꯕꯁꯦ
ꯎꯝ ꯕꯦꯔꯥ ꯌꯥꯝ ꯀꯥꯏꯕ
ꯑ ꯀꯂꯥꯁ ꯏꯂꯥꯕꯦꯟ ꯀꯥꯔꯒ ꯈꯔ ꯂꯤꯔꯦ ꯀꯥꯅ ꯈꯤꯇꯪꯒ ꯈꯟ
ꯎ ꯑꯦ ꯍꯧꯖꯤꯀꯥꯟꯗꯤ ꯈꯪꯗꯦ ꯉꯟꯅꯁꯨꯔꯣꯏ ꯃꯌꯨꯝ ꯄꯥꯟꯅꯔꯕꯅꯤꯅ
ꯎꯝ
ꯎꯝ ꯍꯥꯏ ꯀꯟ ꯀꯨꯟ ꯀꯨꯟꯃꯥꯊꯣꯏ ꯀꯨꯟꯅꯤꯊꯣꯏ ꯂꯣꯏ ꯄꯥꯟꯅꯔ ꯑꯗꯨꯗꯩ ꯈꯤꯇꯪ ꯍꯦꯟꯒꯠꯒ ꯈꯔ ꯈꯔꯒꯠꯄ꯭ꯔꯥ ꯑꯥ ꯑꯍꯟꯒꯤ ꯃꯑꯣꯡꯗꯅꯤ ꯈꯜꯂꯤ
ꯑ ꯀꯀꯥ ꯀꯀꯥꯏ ꯃꯤꯅꯤ ꯀꯀꯥ ꯎ ꯋꯥꯏꯖ
ꯎꯝ
ꯑ ꯍ ꯀꯩꯅꯉ ꯑꯗꯨꯗꯤ ꯍꯧꯛꯀꯒꯤ ꯆꯠꯅꯝꯒꯦ ꯍꯥꯏꯒ ꯉꯛꯁꯤꯟꯅ ꯅꯗꯕꯤꯗ ꯈꯤꯇꯪ ꯆꯨꯝꯅ ꯂꯩꯔꯣꯏꯗ ꯍꯥꯏꯗꯤ ꯈꯤꯪꯍꯥꯟ ꯑꯣꯏꯔꯝꯗꯧ ꯃꯥꯜꯂꯦ ꯍꯦꯛ
ꯑꯣ ꯇꯨꯅꯦ ꯈꯔ ꯋꯥ ꯈꯪꯉ ꯉꯗꯗꯤ ꯑ ꯄꯨꯔꯥ ꯀꯩꯅꯣꯅꯤ ꯈꯟꯗꯣꯏꯁꯦ
ꯃꯤ ꯇꯔꯦ ꯀꯔꯤ ꯃꯁꯤ ꯃ ꯇꯥꯏ
ꯑꯦ ꯍꯣꯏ ꯀꯥꯟ ꯍꯣꯏ ꯀꯥꯟ ꯀ꯭ꯂꯥꯁ ꯑꯦꯠ ꯅꯥꯏꯟ ꯇꯦꯟ ꯇ ꯃꯈꯈꯩ ꯂꯣꯏ ꯀꯩꯅꯣ ꯂꯣꯏꯅ ꯃꯥꯜꯗꯦꯕ ꯍꯣꯏ ꯃꯤ ꯌꯥꯝ ꯂꯤꯔꯕꯅꯤ ꯅꯣꯏ ꯃꯥꯟꯕꯅꯦ
ꯍꯌꯦ ꯐꯥꯛꯇꯦ ꯀꯦ ꯃꯣꯏꯣꯏ ꯀ꯭ꯂ꯭ꯂꯁ ꯀꯥ ꯀꯥꯟꯅꯕ ꯇꯁꯦꯡꯅ ꯃꯣꯏ ꯃꯣꯏ ꯋꯥꯡꯉ ꯁꯨꯃꯥꯏꯅ ꯑꯩꯈꯣꯏ ꯋꯥꯉꯠꯇꯦꯕꯀꯣ
ꯀꯥꯏ ꯋꯥꯡꯗꯦꯗ
ꯍꯛꯆꯥꯡ ꯍꯛꯆꯥꯡꯅꯤ ꯃꯣꯏ ꯍꯧ ꯌꯦꯉꯣꯅꯦ ꯄꯨꯔꯥ ꯋꯥꯅ ꯋꯥꯡꯊ ꯀ ꯋꯥ ꯣꯏ ꯇꯔ ꯃ ꯊꯥꯎ ꯈꯔ ꯊꯔ ꯀꯥꯊꯧ
ꯊꯥꯎ ꯍꯟꯗ ꯑꯁ ꯀꯥꯏ ꯑ ꯀꯩꯅꯣ ꯎꯁ ꯥ ꯀ꯭ꯂꯥꯁ ꯀꯩꯅꯣ ꯐꯥꯎ ꯃꯩ ꯂꯨꯖꯔꯤ ꯀꯩꯅꯣ ꯐꯣꯔ ꯐꯥꯏꯚ ꯐꯥꯎꯉꯩ ꯍꯥꯎ ꯍꯨ ꯏ ꯐꯥꯎ ꯀ ꯅꯅꯥꯗꯕꯤ ꯌꯥ ꯃ ꯇꯧ
ꯎꯝ
ꯅꯣꯔꯣꯏ ꯀꯥꯂꯛꯑꯒꯛ ꯅꯨꯡꯁꯥꯐꯨ ꯌꯥꯏꯗꯧꯣꯔꯦ
ꯁ
ꯑꯔꯦ ꯍꯪꯒꯥꯝ ꯊꯥꯎ ꯇꯩꯗꯧꯔ ꯑꯆꯥꯊꯥꯎ ꯀꯩꯅꯣ ꯂꯩꯇ꯭ꯔ ꯀꯣꯆꯩ ꯊꯥꯎ ꯂꯩꯇ꯭ꯔ ꯑꯆꯥꯊꯥꯎ ꯈꯔ ꯅꯥꯁꯤꯜꯂꯁꯤ
ꯌꯦꯡ ꯌꯦꯉ ꯂꯩ
ꯑꯦꯃꯦ ꯑ ꯑꯗꯨꯅꯗꯤ ꯑꯗꯨꯝ ꯑ ꯌꯧꯀꯥꯟꯗ ꯅꯨꯄꯤꯅ ꯁꯟꯅ ꯂꯦꯛ ꯃꯥꯜꯂꯦ ꯍꯥꯏꯔꯦꯛꯇ
ꯌꯥꯔꯦ ꯈꯔ ꯀꯥꯏ ꯂꯣꯏ ꯍꯩꯅꯔꯦ ꯅꯨꯄꯤꯁꯨ ꯅꯨꯄꯥꯁꯨ ꯀꯤꯕ ꯑꯗꯒꯤ ꯅꯥꯟꯕ ꯀꯩꯗꯧꯕ ꯅꯅꯥ ꯃꯅꯤꯗ꯭ꯦ
ꯌꯦꯡ ꯋꯥꯔꯤꯅꯔꯨꯔꯤ ꯃꯌꯥꯝꯅ ꯍꯥꯏꯔꯗꯗꯤ ꯑꯁ ꯇꯨ ꯊꯥꯎꯖꯟ ꯀꯌꯥꯒꯤ ꯃꯇꯨꯡꯗ ꯁ ꯁꯣ ꯁꯣ ꯀꯌꯥꯒꯤ ꯃꯇꯝꯅꯤ ꯏꯅꯣ ꯑꯣꯖ ꯍꯥꯏꯅ
ꯎꯝ
ꯀꯩꯁꯨ ꯌꯥꯝꯗ꯭ꯔꯕ ꯆꯍꯤ ꯃꯉꯥ ꯇꯔꯥꯒꯤ ꯃꯃꯥꯡꯒꯤ ꯋꯥꯔꯤꯅꯦꯕ
ꯍꯣꯏ ꯀꯩꯁꯨ ꯌꯥꯝꯅ ꯀꯩꯅꯣ ꯇꯧꯕ ꯅꯠꯇꯦ ꯌꯥꯝ ꯀꯨꯏ ꯋꯥꯔꯤ ꯅꯠꯇꯦ ꯑꯗꯣ ꯑꯑꯣꯟꯕꯁꯦ ꯖꯣꯔ ꯖꯣ ꯑꯣꯜꯂꯛꯄꯗꯣ
ꯃꯤ
ꯎ ꯑ ꯑꯣꯗ ꯀꯅꯤꯗ ꯑꯗꯨ ꯃꯥꯔꯁꯇ ꯇꯥ ꯌꯥꯏ ꯍꯥꯏꯔꯛꯇ
ꯑꯦꯠꯇ ꯀꯃꯤꯗꯔꯒꯒꯥꯔꯦꯅ ꯍꯋꯥꯏ ꯌꯥꯝ ꯀꯩꯅꯣ ꯇꯧꯔꯝꯕꯅꯦ ꯍꯧꯖꯤꯛꯛꯇꯛ ꯃꯔꯥꯡ ꯀꯥꯏꯅ ꯌꯨꯝ ꯌꯨꯝꯒꯤ ꯂꯩꯕꯩ ꯃꯑꯣꯡꯗ ꯂꯣꯏ ꯇꯧꯈꯠꯅꯔꯛꯑꯦ ꯑꯔꯦ ꯍꯣꯏ ꯌꯨꯝ ꯑꯃ ꯆꯪꯉ ꯒꯥꯔꯤ ꯑꯃ ꯂꯩꯇꯕꯗꯤ ꯄꯥꯛꯅ ꯌꯥꯎꯔꯝꯃꯣꯏ ꯃꯆꯥ ꯑꯝꯇ ꯑꯣꯏꯔꯁꯨ ꯂꯣꯏ ꯂꯩꯔꯒꯅꯤꯕ
ꯎꯝ ꯐꯖꯥ꯭ꯔ ꯊꯣꯛꯑꯨꯁꯤ ꯁꯥꯏꯀꯜ ꯊꯣꯛꯁꯤ ꯇꯥꯟꯅꯔꯛꯀꯦꯔꯣ ꯁꯥꯏꯀꯜ ꯊꯧꯗꯧ ꯃꯍꯨꯠꯇꯤ ꯈꯣꯡꯅ ꯑꯣꯏꯅ ꯆꯠꯂꯁ
ꯎꯝ ꯎꯝ꯬꯬꯬ ꯅꯍꯥꯟꯋꯥꯏ ꯁꯥꯏꯀꯜ ꯒꯥꯏ ꯑꯩꯈꯣꯏꯍꯣꯡꯃꯩ ꯀꯩꯅꯣ ꯇꯧꯔꯛꯇꯦ ꯀꯩꯅꯣ ꯏꯁꯥꯏ ꯁꯥꯏꯛꯜ ꯒꯥꯏ ꯁꯀꯨꯜꯗ ꯏꯁꯥꯏ ꯁꯥꯏꯛꯜ ꯒꯥ ꯂꯩꯔꯛꯇꯦ ꯑꯥ ꯅꯍꯥꯟꯋꯥꯏ ꯑꯍꯟꯃꯈꯩ ꯊꯔꯝꯕꯗꯨ ꯁꯨꯝ ꯊꯥꯡꯊꯔꯛꯄꯗꯨꯅꯤ ꯀꯩꯅꯣ ꯊꯧ ꯍꯧꯖꯗꯁ
ꯎꯝ
ꯍꯧꯖꯤꯛꯀꯥꯟꯁꯦ ꯑꯉꯥꯡ ꯃꯈꯩ ꯁ꯭ꯀꯨꯜꯗ ꯃꯁꯥ ꯃꯁꯥꯒꯤ ꯁꯥꯏꯀꯜ ꯑꯃꯥꯃꯨꯝ ꯂꯩꯇꯔ꯭ꯗꯤ ꯌꯥꯗꯕ ꯃꯑꯣꯡꯗ ꯂꯣꯏꯅ ꯇꯧꯅꯔꯦ
ꯇꯧꯔ꯭ꯛꯇꯦ ꯍꯥꯏꯗꯤ ꯑꯩꯈꯣꯏ ꯃꯇꯝꯗꯨꯐꯥꯎ ꯃꯅꯤꯡꯗ ꯀꯔꯤꯔ ꯄꯟꯕꯤ ꯌꯥꯑꯣꯔꯤꯕꯅꯦ ꯀꯥꯔꯤꯔ ꯄꯥꯟꯕꯤ ꯊꯣꯛꯇ꯭ꯔꯦꯕ ꯍꯧꯖꯤꯛ꯫
ꯍꯥ ꯌꯥꯎꯗ꯭ꯔꯦ ꯍꯥꯄꯣꯒ ꯍꯥꯄꯟꯗꯧ ꯉꯥꯏꯔꯦ
ꯀꯞꯇꯦꯏꯟ ꯁꯦꯡꯍꯟꯅꯤꯡꯉꯥꯏ ꯂꯩꯇꯔ꯭ꯦꯀꯣ
ꯑꯗꯨꯅꯦ ꯍꯝꯕꯔꯒ ꯎꯈꯤꯗ꯭ꯔꯦ ꯀꯩꯅꯣ ꯍꯧꯖꯤꯛ
ꯑ ꯍꯦꯟꯀꯦ ꯍꯥꯏꯗꯤ ꯑ ꯀꯦꯛꯇꯦꯟ ꯁꯥꯏꯛꯜ ꯑꯍꯟꯕꯥ ꯑꯃꯥ ꯊꯧꯔꯗꯤ ꯂꯣꯏꯔꯦ ꯀꯥꯏꯗꯩꯩ ꯂꯩꯔꯨꯏꯅꯣ ꯍꯪꯅꯔꯛꯑꯅꯤ꯫ ꯍꯦꯖꯤꯛꯐꯥꯎ ꯐꯪꯉꯤꯕꯥ ꯑꯩ ꯑꯃꯟꯕ ꯑꯃꯒꯥ ꯊꯧꯔꯛꯀꯥꯟ ꯑꯁ ꯑꯣꯟꯊꯣꯛ ꯐꯖꯅꯥ ꯁꯤꯖꯤꯅꯒꯔ꯭ꯦꯗ ꯌꯥꯝ ꯆꯦꯛꯁꯤꯟꯅ ꯁꯤꯖꯤꯟꯅꯒꯔꯦ ꯍꯦꯛ ꯍꯥꯏ ꯈꯤꯇꯪ ꯃꯟꯂꯒꯅꯥ ꯌꯥꯝ ꯀꯨꯏꯔꯕꯩ ꯃꯑꯣꯡꯗ
ꯎꯝ ꯃꯤ ꯃꯤ ꯋꯥꯈꯜ ꯂꯩꯔꯦ ꯒꯌ꯭ꯥꯟ ꯇꯕꯥꯖꯠ ꯅꯠꯇꯦ ꯑꯗꯨꯛꯀꯤ ꯃꯇꯤꯛ ꯑꯣꯜꯂꯦ ꯍꯥꯏꯇꯥꯔꯦꯅꯦ ꯑꯥꯑꯣꯟꯕꯁꯦ
ꯑꯣ ꯇꯜꯂꯦ
ꯍꯌꯦꯡ ꯈꯔ ꯂꯩꯔꯗꯤ ꯂꯪ ꯂꯣꯏ ꯂꯪꯉꯅꯤ
ꯂꯨꯀ ꯗꯥꯏꯂꯨꯛ ꯑꯩꯁꯨ ꯗꯥꯀꯗꯦ ꯂꯤꯅꯕꯥ ꯋ꯭ꯔꯤ ꯌꯥꯝ ꯂꯩꯔꯦꯅꯦ ꯇꯧꯔꯤꯁꯤ꯫
ꯁꯨꯏꯠꯂꯩꯔꯗꯥ ꯑꯗꯨꯏ ꯃꯇꯥꯡ ꯑꯗꯨ ꯇꯧꯔꯛꯏꯒ ꯍꯥꯏꯔꯒ
ꯑꯩꯈꯣꯌ ꯃꯇꯝꯗꯗꯤ ꯒꯥꯏꯅ
ꯏꯁꯁꯤ ꯁꯤ
ꯂꯥꯏꯔꯤꯀꯀꯤꯗꯩꯩ ꯋꯥ ꯅꯠꯇꯕ
ꯎꯝ ꯑꯗꯨꯝ ꯇꯝꯗꯧ ꯂꯩꯔ꯭ꯃꯤ ꯀꯩꯅꯣ ꯍꯌꯦꯡꯋꯥꯏ ꯅꯍꯥꯟꯋꯥꯏ ꯑꯍꯟꯃꯥꯈꯩꯅꯁꯨ ꯇꯃꯥꯝꯃꯤꯁꯦ ꯑꯗꯨ ꯑꯩ ꯋꯥꯈꯜꯗꯗꯤꯕꯣ ꯑꯗꯨ ꯑꯗꯨꯃꯥꯏꯅꯅ ꯇꯝꯕꯩ ꯃꯇꯝꯒꯥ ꯂꯩꯗꯧ ꯃꯥꯟꯗ꯭ꯔꯦꯗꯅ ꯂꯩꯗꯧ ꯃꯥꯥꯟꯗ꯭ꯔꯦꯗꯤ ꯐꯣꯠ ꯂꯣꯏ ꯃꯦꯠꯂ ꯂꯩꯅꯈꯤꯗꯕ
ꯂꯩꯏꯔ꯭ꯦꯅꯕ ꯃꯥꯇꯝ ꯃꯥꯡꯍꯨꯟ ꯌꯗꯦꯗ
ꯎꯝ ꯑꯗꯨꯃꯥꯏ ꯂꯣꯏ ꯇꯧꯅꯗꯧ ꯃꯥꯜꯂꯦ
ꯅꯪ ꯋꯥꯔꯤ ꯇꯨꯝꯒꯦ ꯍꯥꯏꯕꯥꯀꯟꯗ ꯇꯥꯅꯤꯡꯉꯅꯤꯅ ꯍꯥꯟꯅ ꯍꯥꯏꯒꯔꯦ